ꯑꯣ ꯇꯥꯔꯦ ꯇꯥꯔꯦ
ꯅꯣꯏꯅꯁꯨ ꯕ ꯀꯔꯤ
ꯑꯣ ꯉꯥꯏꯈꯣꯀꯣ ꯄꯥꯏꯕꯕꯨ ꯌꯥꯗꯦ ꯍꯥꯏꯕ ꯑꯗꯨꯒ ꯋꯥꯔꯤꯗꯤ ꯁꯥꯟꯅꯕ ꯇꯥꯔꯀꯥꯟꯗ ꯀꯩꯅꯣꯝꯃ ꯊꯣꯛꯄꯗꯣ
ꯑꯁ ꯉꯥꯁꯥꯏꯁꯨ ꯈꯪꯉꯥꯕ ꯔꯦꯅꯨꯍꯣꯏꯒ ꯋꯥꯔꯤꯁꯅꯥꯅꯕꯗꯣ
ꯑꯥ
ꯂꯣꯏꯔꯀꯥꯟꯗ ꯊꯝꯕꯒꯤ ꯑꯗꯨꯗꯨꯗ ꯄꯠ ꯂꯥꯎꯅ ꯑꯗꯨꯝ ꯍꯥꯏꯗꯤ ꯀꯛꯊꯠꯄ ꯁꯨꯡꯌꯥꯏꯗꯒꯤ ꯂꯩꯈ꯭ꯔꯦꯅꯦꯍꯦ ꯃꯤꯅꯤ ꯇꯔ ꯍꯜꯂ ꯅꯨꯗꯤ ꯊꯪꯈ꯭ꯔꯕ ꯑꯩꯉꯣꯟꯗ ꯀꯛꯊꯕꯄ ꯁꯨꯡꯛꯌꯥ ꯗꯦ ꯑꯗꯨ ꯑꯗꯨꯝ ꯌꯥꯗꯦꯕ
ꯑꯗꯨꯅꯦ ꯍꯧꯖꯤꯛ ꯍꯧꯖꯤꯛꯀꯤꯅ ꯑꯃꯨꯛ ꯄꯥꯏꯕ ꯌꯥꯗꯕ ꯄꯥꯛ ꯋꯥꯔꯤꯗꯤ ꯁꯥꯟꯅꯗꯦ ꯇꯥꯅꯩ ꯅꯇꯔ ꯑꯩꯈꯣꯏꯅꯤ ꯑꯗꯨ ꯑꯣꯏꯇꯥꯔꯒꯁꯨ
ꯑꯃꯨꯛꯃꯛ ꯑꯩꯩꯅ ꯉꯁꯥꯏ ꯇꯧꯗꯅꯦ ꯊꯦꯝꯕ ꯊꯝꯕ ꯁꯨꯡꯌꯥ ꯌꯥꯗꯦ ꯀꯔꯤꯌꯥ ꯍꯥꯏꯕꯗꯤ ꯁꯨꯝ ꯖꯨꯝ ꯑꯗꯣ ꯑꯗ ꯑꯩ ꯐꯣꯟꯁꯦ ꯔꯤꯁꯇꯔꯠ꯭ ꯇꯧꯊꯣꯛꯑꯦ
ꯑꯥ
ꯅꯪ ꯇꯧꯔꯀꯥꯟꯗ ꯌꯥꯔꯛꯏ ꯑꯗꯣ ꯑꯩ ꯈꯣꯏꯑꯥꯅꯤ ꯔꯦꯅꯨꯈꯣꯏꯑꯥꯅꯤ ꯋꯥꯔꯤꯁꯥꯅ ꯅꯥꯏꯉꯤꯕꯗꯣ
ꯎꯝ ꯑꯗꯨꯅꯤ ꯇꯧꯕꯅꯦ ꯍꯥꯏꯕ ꯌꯥꯎꯔꯝꯗꯦꯅ ꯗꯤ ꯈꯔ ꯑꯃꯅ ꯂꯣꯏꯁꯤꯟꯈꯤꯕꯗꯣ ꯄꯨꯡ ꯑꯃꯨꯛ ꯈꯔ ꯁꯨꯗꯕꯤ ꯊꯣꯛꯂꯛꯑꯅꯤ
ꯁꯥꯟꯅꯔ ꯁꯣꯃꯣꯂꯥꯈꯣꯏ ꯉꯁꯥꯏ ꯂꯣꯏꯈ꯭ꯔꯦ ꯑꯗꯨꯝ ꯇꯠꯈ꯭ꯔꯒ ꯑꯗꯨꯒ ꯑꯃꯨꯛ ꯅꯝꯕꯝ ꯃꯦꯟꯐꯝ ꯊꯣꯛꯂꯛꯏꯕ ꯃꯤꯅꯤꯠ ꯑꯃ
ꯎꯝ ꯍꯣꯏ ꯑꯗꯨꯒꯅꯦ ꯁꯤ ꯖꯨꯅꯦ ꯏꯆꯦ ꯑꯃꯨꯛꯀ ꯌꯥꯕꯁꯨ ꯌꯥꯎꯋꯦꯕ ꯅꯍꯥꯟꯃꯨꯛꯀꯤ ꯑꯩꯈꯣꯏꯗꯗꯤ ꯑꯝꯇ ꯌꯥꯗ꯭ꯔꯦꯁꯦ ꯁꯣꯃꯣꯂꯥꯗꯤ ꯑꯗꯨꯝ ꯌꯥꯗ꯭ꯔꯁꯨ ꯌꯥꯗ꯭ꯔꯅ ꯁꯥꯟꯅꯔꯦ ꯂꯥꯁꯇ ꯃꯦꯟꯅꯤꯡꯉꯥꯏ ꯑꯗꯨꯝ ꯊꯣꯛꯂꯛꯑꯦꯕ ꯑꯗꯨꯅ ꯉꯥꯛꯇꯪ ꯁꯥꯟꯅꯔꯁꯤ ꯗ ꯌꯦꯡꯉꯁꯤꯔꯥ ꯑꯩ ꯑꯩ ꯄꯥꯏꯕꯕꯨꯗꯤ ꯌꯥꯗꯦꯕ ꯑꯗꯨ ꯑꯣꯏ ꯇꯥꯔꯒꯁꯨ ꯌꯦꯡꯉꯁꯦ
ꯇꯠꯇꯔ꯭ꯤꯒꯩ ꯁꯥꯟꯅꯔꯖꯦ ꯑꯗꯨꯗꯤ ꯅꯪꯒꯤꯁꯦ ꯀꯥꯃꯥꯏ ꯇꯧ ꯑꯗꯨꯅ ꯍꯧꯖꯤꯛ ꯑꯗꯨꯝ ꯁꯥꯟꯅꯁꯦ ꯍꯥꯏꯔꯥ ꯀꯤꯔꯕ
ꯑꯩꯔꯣ ꯑꯩ ꯀꯤꯗꯦ ꯁꯤꯅ ꯂꯣꯏꯔꯕ ꯕꯣ ꯏꯆꯦꯒꯤ
ꯂꯣꯏꯔꯦ
ꯅꯪ ꯇꯔꯨꯛ ꯁꯨꯒꯔ꯭ꯕꯣ
ꯁꯨꯨꯔꯦ
ꯑꯣꯟꯊꯣꯛ ꯊꯨꯒꯔ꯭ꯦꯗ ꯍꯣꯏ ꯌꯦꯡ ꯑꯥ ꯑꯅꯤ ꯑꯃꯨꯛ ꯌꯦꯡꯒꯤꯁꯤꯔ ꯉꯥꯛꯇ ꯑꯩꯅ ꯑꯃꯨꯛ
ꯑꯩꯕꯨꯗꯤ ꯌꯥꯏꯌꯦꯕ ꯑꯩ ꯌꯥꯏꯗꯤ ꯑꯃꯨꯛ ꯅꯦꯠꯋꯥꯛ ꯁꯦ ꯇꯠꯈ꯭ꯔꯗꯤ ꯅꯪꯉꯣꯟꯗ ꯃꯥꯡꯖꯩꯗꯅ ꯄꯣꯠꯇꯣ ꯑꯗꯨꯒꯤ ꯀꯌꯥ ꯑꯩ ꯈꯟꯕꯤꯕ ꯋꯥꯅꯤ ꯂꯨꯄꯥ ꯆꯥꯝꯃꯅꯤ ꯃꯥꯡꯗꯨꯏꯗꯣ
ꯎꯝ ꯌꯥꯏꯌꯦ ꯑꯗꯨ ꯏꯆꯦ ꯅꯪ ꯍꯧꯖꯤꯛ ꯄꯨꯡ ꯇꯔꯥꯗ ꯋꯥꯔꯤ ꯁꯥꯟꯅꯅꯤ ꯍꯥꯏ ꯅꯠꯇ꯭ꯔꯥ
ꯑꯗꯨꯝ ꯌꯥꯏꯌꯦ ꯁꯥꯟꯅꯕ ꯃꯥ ꯉꯥꯏꯍꯥꯛ ꯑꯃ ꯀꯩꯁꯨ ꯀꯨꯏꯔꯣꯏ ꯉꯥꯏꯍꯥꯛ ꯁꯥꯟꯔꯒ ꯑꯗꯨꯝ ꯊꯝꯅꯔꯒ ꯋꯥꯔꯤ ꯑꯗꯨꯝ ꯅꯪ ꯄꯨꯡ ꯇꯔꯥꯃꯥꯊꯣꯏ ꯇꯨꯝꯃꯅꯤ ꯑꯗꯨꯝ ꯌꯥꯅꯤꯕ ꯂꯣꯏ
ꯍꯣꯏ ꯂꯣꯏꯁꯤꯜꯂ ꯈꯔ ꯁꯥꯟꯅꯍꯧꯔꯁꯦ ꯑꯗꯨꯕꯨꯗꯤ ꯏꯆꯦ ꯍꯥꯏꯈꯤꯕꯅꯦꯕꯀꯣ
ꯀꯅꯥ
ꯀꯦꯔꯥ ꯑꯗꯣ ꯉꯁꯤ ꯂꯣꯏꯁꯤꯜꯍꯧꯕꯅ ꯐꯠꯇ꯭ꯔꯅꯦ ꯏꯆꯦꯒ ꯑꯩꯈꯣꯏꯅꯤꯗꯣ
ꯌꯥꯏ ꯑꯗꯣ ꯑꯩꯅ ꯀꯤꯔꯤꯁꯤꯅ ꯅꯪꯒꯤ ꯍꯥꯏꯗꯤ ꯀꯩꯅꯣꯖꯦ
ꯑꯥ ꯃꯥꯅꯦ
ꯇꯠꯈꯤꯗ꯭ꯔꯥ ꯍꯥꯏꯗꯤ ꯃꯥꯡꯈꯤꯗ꯭ꯔꯥ ꯅꯪꯉꯣꯟꯗ ꯑꯩ ꯁꯤꯐꯧꯇ ꯇꯠꯇ꯭ꯔꯤꯕꯥꯎ ꯋꯥꯔꯤ ꯁꯥꯟꯅꯁꯦ ꯍꯥꯏꯕꯥꯅꯦꯕ ꯅꯉꯣꯟꯗ ꯑꯃ ꯀꯩꯅꯣꯝ ꯇꯧꯔꯤꯗꯣ
ꯇꯧꯔꯤꯗꯣ ꯍꯣꯏ ꯃꯥꯅꯦ ꯃꯥꯅꯦ ꯑꯗꯨꯁꯨ ꯑꯗꯨ ꯌꯦꯡꯉꯁꯤ ꯉꯍꯥꯛꯇꯪ ꯂꯩꯔꯒ ꯑꯃꯨꯛ ꯌꯥꯕ꯭ꯔꯥ ꯈꯣꯠꯄ꯭ꯔꯥ ꯎꯝ
ꯁꯥꯟꯅꯔꯖꯨ ꯍꯌꯦꯡ ꯑꯅꯤꯗ ꯁꯥꯟꯅꯔꯖꯨ ꯀꯩꯁꯨ
ꯍꯣ ꯍꯣꯏ ꯌꯥꯏꯌꯦ ꯍꯌꯦꯡ ꯑꯌꯨꯛ ꯉꯟꯇꯥ ꯁꯥꯟꯅꯔꯁꯨ ꯑꯗꯣ ꯍꯧꯖꯤꯛꯀꯤ ꯑꯅꯤꯔ ꯀꯩꯅꯣꯝꯃ ꯌꯦꯡꯉ ꯁꯦ ꯈꯔ ꯄꯨꯡ ꯇꯔꯥ ꯃꯈꯥꯏ ꯁꯥꯋꯥꯏ ꯇꯥꯔꯛꯄꯦꯗꫭ
ꯎꯝ ꯑꯗꯣ ꯅꯣꯏꯅ ꯆꯥꯛ ꯆꯥꯃꯤꯟꯅꯕ ꯇꯨꯃꯤꯟꯅꯕ ꯍꯤꯞꯃꯤꯟꯅꯕꯅꯤꯅ ꯁꯤꯛꯁꯤꯛꯇꯅ ꯋꯥꯔꯤꯗꫭ ꯁꯥꯋꫭ ꯀꯥꯃꯥꯂꯗꫭ
ꯑ ꯍꯥꯏꯔꯤꯖꯦ ꯑꯩꯈꯣꯏꯅ ꯍꯥꯏꯗꯤ ꯍꯟꯗꯛ ꯈꯤꯗꯤ ꯌꯦꯡꯊꯣꯛꯑꯣ
ꯑꯩꯅ ꯑꯩꯅ ꯁꯥꯎꯅꯤꯡꯗꯅ ꯉꯡꯊꯠꯈ꯭ꯔꯅꯤ ꯑꯩꯅ ꯉ ꯌꯥ ꯁꯤꯡꯒꯗꯕ ꯖꯒꯥꯗ ꯀꯥꯏꯌꯦꯒ ꯇꯧꯋꯦꯒ ꯑꯗꯨ ꯇꯧꯋꯦꯒꯅ ꯃꯨꯛꯇꯅ ꯂꯩꯌꯨ ꯇꯧꯔꯣꯏꯗꯕ ꯖꯒꯥꯗꯅ ꯃꯊꯣꯡ ꯃꯔꯝ ꯇꯧꯋꫭ ꯁꯤꯒꯨꯝꯕ ꯅꯨꯄꯥꯗ ꯀꯩꯗꯧꯕꯩ ꯏꯀꯥꯏꯗꫭꯏꯅꯣ ꯑꯔꯥ ꯋꯔꯤ ꯁꯥꯟꯅꯒꯦ ꯈꯣꯠꯀꯦ ꯈꯟꯒꯦ ꯍꯥꯏꯕ ꯍꯥꯟꯅ ꯈꯪꯒꯗꯕꯅꯤ ꯏꯅꯥꯛ ꯈꯨꯟꯕ ꯇꯜꯂꯤ ꯈꯣꯠꯂꯤ ꯇꯧꯔ ꯑꯗꯨꯅꯪ
ꯑꯥ ꯑꯩꯈꯣꯏ ꯑꯩꯈꯣꯏꯅꯁꯨ ꯍꯥꯏꯔꯕꯅꯦ ꯏꯆꯦ ꯅꯪ ꯌꯨꯝ ꯐꯖꯅ ꯄꯥꯜꯂꯣꯏ ꯈꯪꯇ ꯄꯥꯜꯂꯔꫭꯏ ꯂꯦꯞ ꯇꯥꯔꯗꯤ ꯀꯣꯏꯅꯔꯨꯅꯨ ꯄꯥꯅꯦ ꯈꯟ ꯇꯥꯔꯗꯤ ꯑꯗꯨꯝ ꯈꯪꯅꯍꯧꯕ
ꯑꯩꯅ ꯑꯍꯜꯔꯣꯝꯗꯀꯣ ꯑꯩ ꯃꯥꯖꯦ ꯍꯟꯗꯅ ꯌꯦꯡꯕ ꯑꯩꯩ ꯋꯥꯅ ꯇꯦꯕ ꯍꯥꯏꯗꯤ ꯃꯥ ꯁꯨ ꯐꯥꯎꯗꯦ ꯑꯃꯖꯨ ꯇꯧꯗꯦ ꯀꯔꯤꯝ ꯇꯧꯗꯕ ꯂꯩꯔꯒ ꯆꯍꯤ ꯑꯃ ꯑꯅꯤꯖꯤꯗꯗꯤ ꯃꯥ ꯅꯦꯠꯇꯨ ꯇ꯭ꯔꯥꯏ ꯇꯧꯔꯣꯀꯣ ꯑꯗꯨ ꯅꯨꯄꯥꯗ ꯊꯕꯛ ꯇꯧꯋꯦ ꯂꯥꯛꯑꯦ ꯍꯥꯏꯗꯣ ꯅꯨꯄꯤꯖꯤꯅ ꯄꯥꯟꯒꯦꯅ ꯄꯥꯜꯂꯗꯤ ꯊꯕꯛ ꯇꯧꯕ ꯑꯝꯗ ꯄꯥꯟꯍꯧꯕꯅ ꯐꯠꯇ꯭ꯔꯣ
ꯃꯥꯅꯦ ꯃꯥꯅꯦ ꯏꯆꯦ ꯃꯥꯅꯦ ꯊꯕꯛ ꯇꯧꯕꯅ ꯐꯩ
ꯑꯍꯟ ꯑꯣꯏꯕꯅꯤꯅ ꯑꯉꯥꯡꯗꯧꯅ ꯂꯣꯏꯅꯕꯤꯔꯗꯕꯅꯤ ꯈꯪꯉꯥꯕ ꯀꯣ ꯑꯗꯨꯒꯤ ꯅꯨꯡꯉꯥꯏꯕ ꯑꯃ ꯂꯩꯕ ꯑꯅꯤ
ꯃꯥꯅꯦ ꯑꯩꯁꯨ ꯕꯦꯁꯃꯦꯠꯇꯤ ꯄꯥꯝꯗꯦ ꯑꯗꯨꯝ ꯑꯩꯉꯣꯟꯗ ꯈꯔ ꯍꯟꯕ ꯆꯍꯤ ꯑꯩ ꯑꯩꯁꯨꯁꯨꯄꯥꯝ ꯄꯥꯝꯗꯦ ꯑꯗꯨꯒ ꯑꯩꯒꯤ ꯏꯆꯦ ꯕꯦꯁꯄꯥꯎ ꯄꯥꯝꯗꯦ ꯑꯩꯉꯣꯟꯗꯒꯤ
ꯑꯁ ꯅꯆꯦꯗꯤ ꯕꯦꯖ ꯉꯥꯛꯇꯅꯤ ꯀꯣꯏꯈꯠꯂꯛꯏꯁꯦ ꯍꯟꯗꯛꯇꯅꯤ ꯕꯦꯖ ꯅꯠꯇꯕ ꯀꯣꯏꯔꯤꯁꯤ ꯏꯕꯦꯝꯃ꯫ ꯈꯟꯅꯥꯕꯗ ꯈꯟꯅꯅꯕꯗ ꯕꯦꯁꯁꯦ ꯑꯝ ꯑꯃꯅ ꯍꯟꯕ꯭ꯔꯥ ꯍꯟꯗ ꯑꯃꯅ ꯍꯟꯕ꯭ꯔꯥ ꯍꯟꯗ ꯏꯃꯩ ꯃꯩ
ꯃꯥꯅꯦ ꯑꯩꯁꯨ ꯄꯥꯝ ꯄꯥꯝꯅꯦꯕ ꯑꯗꯨꯅ ꯑꯩꯉꯣꯟꯗꯒꯤ ꯑꯗꯨꯝ ꯆꯍꯤ ꯆꯍꯤ ꯃꯉꯥꯁꯦ ꯑꯗꯨꯝ ꯌꯥꯔꯦꯅ ꯈꯜꯂꯦ
ꯑꯗꯨꯅ ꯑꯩꯅ ꯍꯥꯏꯔꯕꯅꯦ ꯑꯣ ꯈꯪꯗꯦ ꯐꯅ ꯉꯥꯡꯉꯤ ꯂꯧꯗꯦ ꯀꯔꯤꯅꯣ ꯑꯩ ꯇꯜꯂꯦ ꯑꯩꯅ ꯉꯁꯤꯃꯛ ꯐꯣꯟ ꯅꯝꯕꯔꯗꯣ ꯄꯤꯈꯣ ꯍꯥꯏꯌꯣ ꯑꯗꯨꯝ ꯐꯣꯟ ꯇꯧꯔꯒ ꯋꯥꯔꯤ ꯁꯅꯥꯎ ꯅꯪ ꯀꯌꯥꯝ ꯀꯔꯤ ꯅꯨꯄꯥ ꯈꯪꯅꯕꯗꯕꯨ ꯃꯥꯥꯅ ꯇꯧꯔꯤꯗꯨꯕꯣ꯫
ꯎꯝ ꯑꯗꯨꯅꯦ ꯑꯩꯈꯣꯏꯅꯁꯨ ꯈꯪꯅꯧ ꯍꯥꯏꯕꯅꯦ ꯏꯆꯦ ꯑꯗꯨꯝ ꯈꯪꯅꯧꯋꯣ ꯈꯣꯠꯂꯣ ꯍꯟꯗꯛꯀꯤꯁꯤꯦ ꯌꯦꯡꯊꯣꯛꯑꯣ ꯋꯥꯈꯜ ꯆꯥꯅꯔꯒꯅ ꯈꯟꯅꯔꯣ ꯈꯪꯅꯔꯣ ꯋꯥꯈꯜ ꯆꯥꯟꯅꯗ꯭ꯔꯒꯅ ꯑꯗꯨꯝ ꯏꯃꯥ ꯑꯩ ꯏꯗꯣꯝꯆꯥ
ꯎꯝ ꯑꯩꯁꯨ ꯅꯝꯕꯣꯟꯗꯩ ꯑꯃ ꯁꯦꯝꯃꯛꯈꯤꯕꯀꯣ ꯅꯝꯕꯣꯟ ꯅꯝꯁꯦꯜꯗꯣ ꯋꯥꯈꯜ ꯁꯨꯡꯆꯥꯟ ꯆꯥꯟꯅꯗꯦꯕ ꯑꯩꯒ ꯃꯥꯒꯁꯦ ꯁꯤꯗꯅ ꯂꯩꯌꯦꯕ ꯈꯪꯉꯕ ꯑꯗꯩꯗꯤ ꯏꯒꯣ ꯍꯥꯏꯗꯤ ꯀꯩꯅꯣ ꯈꯪꯗꯦ ꯃꯥꯁꯦ ꯅꯨꯄꯤ ꯀꯣꯏꯔꯛꯇꯦ ꯅꯨꯄꯤꯒ ꯑꯝꯇ ꯑꯣꯟꯖꯟꯅ ꯋꯥꯔꯤꯏ ꯁꯥꯗꯦ ꯃꯣꯏ ꯂꯩꯀꯥꯏꯒꯤ ꯃꯅꯦꯒ ꯃꯥ ꯂꯩꯕꯅꯤ ꯑꯩꯒ ꯃꯥꯒ ꯍꯦꯛ ꯋꯥꯔꯤ ꯁꯥꯟꯅꯕ ꯃꯅꯦꯗꯣ ꯑꯗꯨꯋꯥꯏꯗ ꯀꯣꯏꯆꯠ ꯆꯠ ꯂꯩꯌꯦꯕ ꯈꯪꯉꯕ ꯋꯥꯔꯤ ꯇꯥꯗꯣꯏꯒꯤ ꯑꯩ ꯍꯩꯅꯗꯦꯕ ꯈꯪꯉꯕ ꯑꯗꯗꯤ ꯅꯨꯄꯥ ꯑꯗꯨ ꯨ ꯁꯨ ꯅꯨꯄꯤꯈꯣꯏ ꯍꯩꯇꯦꯕ ꯋꯥꯉꯥꯡ ꯑꯁ ꯁꯤ ꯀꯗꯧꯋꯤꯒꯦ ꯑꯗꯨ ꯑꯗꯨꯗꯤ ꯃꯅꯤꯄꯨꯔꯤ ꯂꯧꯔꯤꯅꯣ ꯀꯥꯏꯅ ꯍꯥꯏꯅ ꯀꯔꯤꯅꯣ ꯃꯅꯤꯄꯨꯔ ꯂꯧꯔꯤꯅꯣ ꯑꯥꯔꯁ ꯂꯧꯕ ꯀꯥꯏꯅ ꯑꯩꯅ ꯃꯦꯅꯦꯁ ꯑꯣꯏꯕ ꯃꯥꯅ ꯃꯦ ꯇꯝꯃꯨꯕ ꯈꯪꯉꯕ ꯑꯩꯁꯦ ꯈꯣꯏꯗꯧꯁꯦ ꯁꯧꯉꯅꯦꯍꯦ ꯑꯗꯨꯗꯩ ꯑꯛꯇ ꯃꯔꯩꯁꯦ ꯑꯩꯈꯣꯏ ꯌꯦ ꯊꯠꯅꯕ ꯍꯦꯟꯕ ꯂꯑꯦ ꯆꯥꯛ ꯊꯣꯡꯅꯛꯏꯕ ꯍꯩꯇꯦ ꯍꯥꯏꯅ ꯑꯩꯅ ꯌꯥꯝꯅ ꯀꯩꯅꯣꯝꯇ ꯇꯧꯈꯠꯂꯛꯑꯕ ꯑꯗꯨꯅꯍ ꯁꯔꯥꯟꯇꯨ ꯈꯨꯝꯕꯅꯦ ꯑꯩꯅ ꯈꯪꯉꯕ
ꯑꯗꯨꯅ ꯍꯦꯛ ꯐꯩ
ꯑꯩꯁꯨ ꯑꯩꯅꯤꯗꯣ ꯑꯗꯩꯩꯗꯤ ꯅꯪ ꯅꯪꯗꯣ ꯅꯦꯠ ꯐꯥꯎꯔꯦ ꯍꯥꯏꯅꯦ ꯐꯥꯎꯔꯕꯣ ꯍꯥꯏꯔꯦ ꯀꯅꯥ ꯍꯥꯏꯔꯤꯅꯣ ꯐꯥꯎꯗ꯭ꯔꯤ ꯍꯟꯗꯛ ꯑꯦꯛꯖꯥꯝ ꯊꯥꯗꯣꯏꯅꯤ ꯅꯦꯠꯀꯤ ꯍꯥꯏꯕ ꯑꯩꯅ ꯑꯗꯩꯩ ꯅꯪꯗꯤ ꯑꯦꯝ ꯌꯨ ꯗ ꯂꯩꯗꯣ ꯀꯩꯗꯧ ꯂꯩꯔꯤꯅꯣꯌꯦ ꯑꯩꯅ ꯃꯌꯥꯝ ꯂꯩꯅꯩꯅ ꯂꯩꯔꯤꯕ ꯌꯨꯝꯍꯟꯕ ꯇꯟꯕꯒꯤ ꯍꯥꯏꯕ ꯈꯪꯉꯕ ꯍꯦꯛꯇ ꯑꯩꯅ ꯍꯥꯏꯗꯤ ꯀꯩꯅꯣ ꯇꯧ ꯍꯥꯏꯕ ꯍꯥꯏꯗꯤ ꯃꯣꯠ ꯇꯤꯟꯅꯕ꯭ꯔꯥ ꯈꯣꯠꯄ꯭ꯔꯥ ꯌꯦꯡꯉꯣ ꯍꯥꯏꯕ ꯅꯨꯄꯥꯗꯣ ꯊꯕꯛ ꯇꯧꯕ ꯅꯠꯇꯦ ꯍꯥꯏꯕ ꯈꯪꯉꯕ ꯊꯕꯛꯀꯤ ꯄꯩꯁꯥ ꯅꯝꯈ꯭ꯔꯦꯗꯤ ꯍꯥꯏ ꯈꯪꯉꯕ ꯃꯅꯦꯒ ꯃꯥꯒ ꯈꯛꯇꯪ ꯂꯩ ꯅꯝꯕꯣꯟꯗ ꯌꯥꯝ ꯅꯨꯡꯉꯥꯏꯅ ꯃꯌꯨꯝꯒꯗꯣ ꯁꯥꯔꯒ ꯂꯩꯌꯦ ꯑꯗꯨꯗꯨꯗ ꯈꯪꯅꯧ ꯏꯗꯣꯝꯆꯥꯅ ꯁꯦꯝꯃꯛꯄ ꯍꯥꯏꯇꯥꯔꯦꯅꯦ ꯑꯩ ꯁꯨꯝ ꯍꯜꯂꯝꯃꯦꯕ ꯅꯨꯄꯤ ꯀꯣꯏꯗꯦꯒ ꯍꯥꯏꯕꯗꯨꯗ ꯈ ꯅꯨꯄꯤ ꯁꯨꯝ ꯂꯣꯏꯅꯗꯦ ꯍꯥꯏꯕꯗꯨꯗ ꯑꯗ ꯃꯥꯅ ꯑꯩꯈꯣꯏ ꯁꯕꯖꯦꯛ ꯁꯤꯊꯗꯅ ꯈꯣꯠꯇꯅ ꯇꯧꯔꯛꯄꯗ ꯑꯩꯁꯦ ꯇꯧꯕꯅꯦ ꯑꯗꯩꯗꯤ ꯑꯩꯁꯦ ꯃꯥꯅ ꯅꯦꯠ ꯐꯥꯎꯔꯦ ꯑꯗꯨ ꯐꯥꯎꯔꯦꯒ ꯇꯧꯔꯒ ꯑꯗꯨꯃꯥꯏꯅ ꯂꯥꯛꯄꯒꯤ ꯏꯁꯇꯥꯏꯜꯗ ꯑꯃ ꯑꯩꯉꯣꯟꯗꯒ ꯅꯝ ꯥꯑꯒ ꯍꯪꯉꯛꯄꯗꯣ
ꯍꯣꯏ ꯍꯣꯏ ꯐꯔꯗꯤ ꯑꯧ ꯃꯁꯛ ꯍꯥꯏꯗꯤ ꯂꯩꯗꯅꯀꯣ ꯑꯗꯨꯝ ꯑꯗꯨꯗꯤ ꯏꯆꯦ ꯀꯩꯁꯨꯨꯝ ꯂꯩꯃꯤꯟꯅ ꯅꯨꯡꯉꯥꯏ
ꯑꯪ ꯑꯗꯨ ꯇꯧꯔꯦ ꯑꯩꯅ ꯇꯧꯔꯦ ꯑꯩꯅ ꯇꯧꯔꯀꯥꯟꯁꯤꯗ ꯀꯩꯗꯧꯋꯤ ꯈꯪꯕ꯭ꯔꯥ ꯑꯩꯅ ꯂꯥꯟ ꯌꯥꯎꯕ ꯈꯣꯠꯄꯩꯗꯤ ꯂꯥꯟ ꯌꯥꯎꯒꯅꯣ ꯑꯁꯣꯛ ꯑꯄꯟꯗꯗꯤ ꯅꯉꯣꯟꯗ ꯃꯥꯡꯖꯅꯤ ꯍꯥꯏꯕ ꯑꯩꯅ ꯑꯁꯨꯛ ꯆꯤꯔꯕ ꯑꯁꯨꯛ ꯃꯩꯇꯩꯁꯦ ꯑꯁꯨꯛ ꯎꯁꯤꯠꯄꯤꯗ꯭ꯔꯀꯥꯟꯗ ꯂꯥꯟ ꯌꯥꯎꯕ ꯀꯤꯖꯩ ꯑꯩ ꯏꯁꯥ ꯃꯥꯡꯅꯤꯅ ꯐꯃꯨꯡ ꯃꯅꯨꯡꯗ ꯂꯣꯠꯂ ꯂꯩꯕ ꯅꯨꯄꯥꯗꯣ ꯑꯩ ꯄꯥꯝꯗꯦ ꯍꯥꯏꯕ ꯑꯩꯅ ꯑꯗꯨꯒ ꯃꯥꯗꯤ ꯅꯣꯡꯉꯥꯜꯂꯒꯗꯤ ꯂꯥꯟꯒꯤ ꯀꯩꯅꯣ ꯆꯠꯂꯨꯏꯌꯦ ꯀ ꯇꯧꯔꯛꯑꯦ ꯍꯦꯛꯇ ꯊꯤꯙꯕꯁꯦ ꯑꯩꯅ ꯑꯩꯅꯀꯣ ꯃꯥꯅ ꯀꯩꯅꯣꯝ ꯍꯪꯉꯛꯄꯁꯦ ꯆꯥꯛ ꯊꯣꯡ ꯍꯩꯔꯕ꯭ꯔ ꯑꯩꯅ ꯍꯩꯇꯦꯗ ꯇꯜꯂꯦ ꯆꯥꯛ ꯊꯣꯡꯕꯁꯦ ꯀ ꯇꯧꯗꯅ ꯑꯗꯨꯗꯩꯗꯤ ꯑꯃꯨꯛ ꯏꯟ ꯆꯤꯡ ꯍꯩꯕꯔ꯭ ꯅꯣꯏꯗꯤ ꯇꯈꯦꯜ ꯑ ꯉꯥ ꯌꯥꯝ ꯐꯅꯩ ꯍꯥꯏꯕꯅꯤ ꯑꯁ ꯏꯟꯒ ꯑꯃꯨꯛꯐꯥꯎ ꯆꯤꯡ ꯖꯗ꯭ꯔꯤ ꯑꯩ ꯑꯩꯁ ꯕꯔꯥ ꯕꯔ ꯀꯩꯅꯣꯝ ꯁꯥꯒꯅꯦ ꯑꯩꯗꯤ ꯏꯁꯦ ꯀꯥꯝꯃꯜꯂꯛꯇꯅꯕ
ꯍꯣꯏ ꯍꯣꯏ
ꯑꯗꯨꯗꯩꯗꯤ ꯏꯗꯣꯝꯆꯥꯗ ꯐꯣꯟ ꯇꯧꯔꯛꯑꯦ ꯃꯥꯁꯦ ꯑ ꯅꯣꯏꯅ ꯅꯦꯠ ꯐꯥꯎꯏ ꯈꯣꯠꯂꯤ ꯍꯥꯏ ꯃꯥ ꯅꯦꯠ ꯐꯥꯎꯔꯝꯗꯦ ꯈꯣꯠꯇꯦ ꯍꯟꯗꯛ ꯏꯟꯇꯔꯅꯦꯠꯀꯤ ꯑꯦꯄ꯭ꯂꯥꯏ ꯇꯧꯗꯣꯏꯅꯤ ꯍꯥꯏ ꯑꯗꯨꯗꯩꯗꯤ ꯅꯣꯏꯅ ꯌꯥꯝ ꯒ꯭ꯌꯥꯟ ꯇꯥꯏ ꯍꯥꯏꯗꯣ ꯀꯩꯁꯨ ꯇꯥꯗꯦ ꯁꯦꯔꯥꯟ ꯇꯨꯔꯥꯟ ꯋꯥ ꯌꯥꯝ ꯉꯥꯡꯉꯤ ꯈꯣꯠꯂꯤ ꯆꯥꯛ ꯊꯣꯡꯕ ꯋꯥꯍꯩ ꯇꯜꯂꯨ ꯇꯧꯗꯦ ꯑꯩꯅ ꯁꯦꯔꯥꯟ ꯇꯨꯔꯥꯟ ꯉꯥꯡ ꯉꯥꯡꯉꯦꯗꯅ ꯍꯪꯉꯕ ꯁꯛꯇꯇꯥꯗꯣ ꯃꯥ ꯇꯧꯔꯛꯏꯗꯣ ꯊꯃꯣꯏ ꯁꯦꯡꯅ ꯇꯧꯔꯗꯤ ꯑꯩꯁꯨ ꯐꯖ ꯈꯨꯝꯕꯤꯗꯧꯕ
ꯈꯨꯝꯕꯤꯒꯗꯕ ꯎꯝ ꯃꯥꯅꯦ ꯑꯗꯒꯤ ꯑꯩꯈꯣꯏꯁꯤꯕꯨ ꯍꯥꯏꯗꯤ ꯋꯥꯈꯜ ꯆꯥꯟꯅꯕ ꯌꯦꯡꯕ ꯋꯥꯅꯤ ꯁꯨꯛ ꯐꯪꯗꯅ ꯍꯦꯛꯇ ꯃꯥꯗꯣ ꯍꯥꯏ ꯍꯦꯛꯇ ꯍꯦꯛꯇ ꯀꯣꯏꯗꯨ ꯅꯠꯇꯦ ꯍꯥꯏꯕ
ꯑꯗꯨꯃꯥꯏꯅ ꯇꯧꯕꯤꯕꯁꯤꯗ ꯏꯗꯣꯝꯆꯥꯁꯤꯗ ꯂꯣꯏꯔꯛꯑꯕ ꯖꯥꯠꯅꯦ ꯏꯗꯣꯝꯆꯥ ꯍꯥꯏꯅ ꯐꯕꯅꯦ ꯈꯣꯠꯄꯅꯦ ꯑꯗꯨ ꯇꯧꯕꯅꯦ ꯑꯗ ꯇꯣꯅꯤꯒ ꯍꯥꯏꯕꯁꯦ ꯑꯝꯇ ꯑꯩꯅ ꯁꯦꯔꯥꯟ ꯇꯨꯔꯥꯟ ꯉꯥꯛꯇ ꯉꯥꯡꯉꯦꯗꯅ ꯑꯦꯝ ꯌꯨ ꯀ ꯑꯩꯗꯣ ꯀꯗꯧ ꯂꯩꯅꯣ ꯑꯩꯅ ꯂꯩꯅꯤꯡ ꯗ ꯂꯩꯅꯦ ꯌꯨꯝꯍꯟꯕ ꯃꯇꯝꯗꯒꯤ ꯈꯔ ꯍꯥꯏꯖꯟ ꯑꯃꯗ ꯆ ꯆꯥꯅ ꯑꯝꯇ ꯈꯨꯝꯕꯤꯗ꯭ꯔꯕꯅꯦꯕ ꯑꯩꯅ ꯃꯥꯁꯦ ꯈꯪꯉꯕ ꯑꯩꯅ ꯀ ꯆꯥ ꯑꯗꯨꯅ ꯈꯨꯝꯕ ꯃꯌꯥꯝꯗꯣ ꯂꯣꯏ ꯇꯝꯃꯛꯑꯕ ꯏꯗꯣꯝꯖꯥꯁꯤꯗ ꯈꯪꯉꯕ ꯢꯗꯣꯝꯆꯥꯖꯤꯅ ꯑꯗꯨꯝ ꯉꯥꯎꯖꯥꯍꯜꯂꯣ ꯁꯨꯃꯥꯏꯅ ꯁꯦꯔꯥ ꯗꯨꯔꯥꯟ ꯁꯦꯔꯥꯥꯟ ꯗꯨꯨꯔꯥꯟ ꯌꯥꯝ ꯇꯝꯃꯦ ꯈꯣꯠꯂꯦ ꯇꯧꯔꯛꯑꯦ ꯑꯩꯅ ꯅꯈꯣꯏ ꯃꯥꯜꯗ ꯂꯥꯎꯊꯠꯄꯅꯦ ꯅꯣꯏ ꯅꯨꯄꯥꯗꯣ ꯀꯌꯥꯝ ꯄꯥꯝꯃꯦ ꯍꯥ ꯅꯨꯄꯥꯗꯨꯅ ꯂꯥꯛꯏꯗꯣ ꯋꯥꯈꯜ ꯇꯤꯟꯅꯕ ꯅꯨꯄꯤ ꯌꯨꯝ ꯀꯣꯏꯒꯗꯕ ꯅꯨ ꯅꯨꯄꯤꯃ ꯑꯗꯨꯗꯨꯗ ꯍꯌꯦꯡ ꯌꯦꯡꯕ ꯂꯥꯛꯄ ꯅꯠꯇꯦ ꯃꯥ ꯀꯩꯝ ꯑꯣꯏꯗꯕ ꯃꯥ ꯅ ꯑꯩꯈꯣꯏꯒꯤ ꯅꯨꯄꯤꯁꯄꯤꯔꯣꯏꯕꯒ ꯑꯗꯨꯒꯨꯝꯕ ꯅꯨꯄꯥꯗ ꯑꯩꯉꯣꯟꯗ ꯁꯤꯜꯂꯀꯅꯨ ꯑꯃꯨꯛ ꯍꯟꯅ ꯅꯣꯢ ꯌꯥꯝ ꯄꯥꯝꯃ ꯅꯣꯏ ꯃꯔꯛꯇꯩ ꯀꯅꯥꯅꯣꯝꯃ ꯂꯩ ꯁ ꯆꯠꯂꯣ ꯇꯧꯕꯅꯦ ꯑꯩꯅ ꯑꯗꯩꯩ ꯑꯩꯈꯣꯏ ꯃꯥꯁꯦ ꯋꯥ ꯑꯁ ꯂꯥꯎꯊꯠꯄꯅꯦ ꯑꯜꯀꯥ ꯍꯣꯏꯖꯦ ꯉꯛꯄꯅꯦ ꯈꯪꯉꯕ ꯆꯒꯠ ꯆꯒꯠ ꯆꯒꯠ ꯑꯩꯅ ꯈꯨꯝꯗ꯭ꯔꯦ ꯍꯥꯏꯔꯁꯨ ꯅꯣꯏ ꯁꯨꯝ ꯁꯨꯝꯅ ꯉꯥꯡꯒꯤꯒꯦ ꯍꯥꯏꯕ꯭ꯔꯣ ꯇꯧꯕꯅꯦ ꯑꯩꯅ ꯈꯪꯉꯕ ꯄꯥꯝꯗꯦꯗꯤ ꯄꯥꯝꯗꯦ ꯇꯧꯕꯅꯦ ꯑꯩꯅ ꯈꯪꯉꯕ ꯑꯗꯩ ꯑꯩꯗꯤ ꯑꯩꯈꯣꯏ ꯏꯅꯝꯃꯖꯦ ꯄꯥꯏꯔꯛꯑꯦ ꯀꯩꯗꯧꯔꯒꯦ ꯈꯣꯠꯂꯒꯩꯅ ꯑꯩꯅ ꯍꯩꯅꯗꯦ ꯅꯨꯄꯥꯗꯣ ꯑꯣꯏꯖ ꯑꯣꯏꯊꯅꯥꯝꯗ ꯂꯥꯛꯏ ꯃꯥ ꯀꯩ ꯑꯣꯏꯔꯤꯒꯦ ꯃꯥꯅ ꯑꯗꯥꯝ ꯇꯧꯏꯗꯣ ꯇꯧꯔ ꯑꯩꯅ ꯈꯪꯉꯕ ꯑꯩꯒ ꯃꯥꯒ ꯋꯥꯔꯤ ꯁꯥꯟꯅꯕꯗ ꯃꯣꯠ ꯁꯨꯡ ꯇꯤꯟ ꯇꯤꯟꯅꯗꯦ ꯁꯨꯡꯅꯨꯡ ꯅꯨꯡꯁꯤꯗꯦ ꯍꯥꯏꯕ ꯑꯩꯅ ꯑꯗꯨꯝ ꯈꯠꯅꯅꯤ ꯑꯩ ꯁꯨꯡ ꯁꯨꯡꯌꯥ ꯌꯥꯔꯣꯏ ꯑꯗꯨ ꯅꯨꯄꯥꯗꯨꯒ ꯑꯩ ꯃꯥꯏ ꯑꯣꯟꯖꯟꯅꯕ ꯁꯨꯡꯆꯥꯟ ꯆꯥꯟꯅꯔꯣꯏ ꯇꯧꯔꯦ ꯑꯩꯅ
ꯎꯝ
ꯑꯗꯣ ꯑꯩꯈꯣꯏ ꯃꯥꯅ ꯃꯁꯤ ꯉꯥꯎꯋꯦ ꯑꯗꯣ ꯀꯣꯟꯅ ꯁꯨꯃꯥꯏ ꯍꯥꯏꯔꯛꯑꯦ ꯅꯪꯅ ꯅꯨꯄꯥꯗꯣ ꯄꯥꯝꯗ꯭ꯔꯖꯨ ꯅꯨꯄꯥꯗꯨꯗ ꯅꯪꯅ ꯁꯦꯔꯥꯟ ꯇꯨꯔꯥꯟ ꯂꯣꯏ ꯍꯥꯏꯖꯤꯜꯂꯦ ꯅꯗꯣꯝꯆꯥ ꯁꯥꯟꯅꯊꯣꯏ ꯍꯣꯏꯒꯗꯤ ꯌꯥꯝꯅ ꯊꯥꯖꯅꯅ ꯃꯣꯏ ꯃꯅꯦꯗꯨꯒ ꯇꯤꯟꯅꯩ ꯍꯥꯏ ꯑ ꯃꯣꯏꯒꯤ ꯃ ꯃꯔꯤꯗꯨꯗꯤ ꯅꯪꯅ ꯁꯦꯔꯥꯟ ꯇꯨꯔꯥꯟ ꯈꯨꯝꯃꯕꯅꯤꯅ ꯅꯝ ꯁꯥꯟꯊꯣꯏꯅ ꯃꯆꯤꯟ ꯊꯤꯕ ꯇꯥꯔꯅꯤ ꯑꯗꯨꯗꯗꯤ ꯅꯪ ꯁꯦꯡꯇꯣꯛꯑꯝꯃꯨ ꯇꯥꯔꯤꯌꯦ ꯑꯩꯅ ꯍꯣꯏ ꯍꯣꯏ ꯑꯗꯨꯕꯨꯗꯤ ꯁꯦꯡ ꯇꯣꯡꯉꯦ ꯑꯩꯅ ꯃꯦꯁꯦꯖ ꯊꯥꯔꯦ ꯅꯪ ꯁꯥꯎꯅꯨ ꯅꯪꯒ ꯑꯩꯒꯖꯦ ꯑꯩꯁꯦ ꯃꯣꯠ ꯁꯨꯡꯇꯤꯟ ꯇꯤꯟꯅꯗꯦ ꯋꯥꯈꯜ ꯁꯨꯡꯆꯥꯟ ꯆꯥꯟꯅꯗꯦ ꯑꯗꯨꯅ ꯑꯩꯁꯨ ꯁꯦꯔꯥꯟ ꯇꯨꯔꯥꯟ ꯅꯉꯣꯟꯗ ꯌꯥꯝ ꯉꯥꯡꯒ꯭ꯔꯦ ꯏꯅꯝ ꯁꯥꯟꯅꯊꯣꯏꯅ ꯉꯥꯡꯕ ꯈꯣꯠ ꯄꯗꯨꯗꯤ ꯑꯆꯨꯝꯕ ꯉꯥꯇꯅꯦ ꯅꯣꯏ ꯃꯔꯤꯗꯤ ꯇꯠꯅꯅꯨ ꯑꯩꯖꯨ ꯅꯪꯒꯤ ꯅ ꯅꯪꯒꯤ ꯅꯑꯣꯡ ꯅꯇꯧꯗꯨꯗ ꯀꯥꯔꯟ ꯐꯨꯔꯟ ꯄꯨꯔꯥ ꯉꯥꯡꯈꯤꯕꯅꯦ ꯈꯣꯠꯈꯤꯕꯅꯦ ꯅꯪꯖꯨ ꯅꯪꯒꯤ ꯂꯥꯏꯟꯗ ꯆꯠꯂꯣ ꯑꯩꯖꯨ ꯑꯩ ꯁꯤꯒꯤ ꯂꯥꯏꯟꯗ ꯆꯠꯀꯦ ꯅꯣꯏ ꯏꯟꯗꯣꯝꯆꯥ ꯁꯥꯟꯅꯊꯣꯏꯒ ꯅꯣꯏꯒ ꯇꯤꯟꯅꯕꯗꯨ ꯂꯨꯅ ꯑꯗꯨꯝ ꯅꯨꯡꯁꯤꯅꯅ ꯇꯤꯟꯅꯧ ꯍꯥꯏꯔꯝꯃꯦ ꯑꯁ ꯀꯔꯤꯝ ꯈꯟꯗꯦ ꯈꯣꯠ ꯇꯧꯗꯦ ꯇꯧꯗꯦ ꯑꯩ ꯑꯗꯨꯝ ꯍꯜꯂꯛꯑꯦ ꯑꯩ ꯀꯩꯁꯨ ꯍꯟꯗ꯭ꯔꯦ ꯃꯦꯁꯦꯖ ꯑꯗꯨ ꯈꯔ ꯂꯩꯔꯒ ꯑꯁ ꯏꯟꯗꯣꯝꯆꯥ ꯁꯥꯟꯅꯊꯣꯏꯁꯤꯗ ꯈꯪꯉꯕ ꯑꯝꯇꯒ ꯍꯥꯏꯕꯤꯌꯣ ꯍꯥꯏꯕꯤꯌꯨ ꯑꯩꯁꯦ ꯑꯍꯥꯟꯕꯗ ꯃꯥꯗꯣ ꯁꯨꯝ ꯆꯥꯡꯌꯦꯡ ꯇꯧꯕꯣꯏ ꯀꯩꯕꯣꯏ ꯁꯨꯝ ꯂꯛꯅꯕꯣꯏ ꯀꯩꯕꯣꯏ ꯇꯧꯒꯔꯦ ꯍꯟꯇꯛꯇꯤ ꯐꯖꯅ ꯀꯣꯏꯅꯔꯒꯦ ꯐꯖ ꯐꯖꯅ ꯃꯥꯅ ꯍꯥꯏꯕ ꯌꯥꯔ ꯈꯣꯠꯂꯒ ꯑꯝꯇꯒ ꯍꯥꯏꯕꯤꯌꯨ ꯍꯥꯏꯌꯦ ꯍꯨꯖꯤꯛ ꯍꯨꯖꯤꯛꯀꯤ ꯅꯨꯄꯥꯥꯗꯣ ꯏꯅꯝ ꯁꯥꯟꯅꯊꯣꯏꯅ ꯄꯂꯥꯅꯝꯕꯔ ꯔꯅ ꯅꯪ ꯔꯦꯕꯤꯗꯥꯝ ꯄꯜꯂꯛꯑꯅꯨ ꯃꯤꯗꯤ ꯅꯨꯄꯥ ꯀꯣꯏꯒꯔꯦ ꯆꯒꯠ ꯆꯒꯠ ꯆꯒꯠ ꯆꯒꯠ ꯇꯨꯡꯗ ꯇꯧꯔꯛꯀꯅꯨ ꯅꯪꯅ ꯁꯣꯏꯖꯕꯅꯤ ꯅ ꯍꯥꯏꯌꯦ ꯏꯟꯗꯣꯝꯆꯥꯅ ꯊꯥꯖꯅ ꯌꯦꯡꯅꯤꯡꯗꯦ ꯍꯧꯖꯤꯛꯇ ꯗꯨ ꯗꯨ ꯗꯨ ꯇꯧꯔꯛ ꯀꯅꯣꯂꯥꯗꯥ ꯑꯁ ꯑꯝꯇꯗꯤ ꯍꯥꯏꯌꯨꯗ ꯑꯝꯇꯗꯤ ꯍꯥꯏꯌꯨꯗ ꯇꯧꯔꯝꯃꯦꯌꯦ ꯌꯥꯝꯅ ꯂꯧꯁꯤꯟꯕ ꯉꯝꯗꯕ ꯄꯥꯟꯊꯣꯏ ꯍꯥꯏꯔꯩꯅꯦ ꯑꯩꯅ ꯑꯩ ꯅꯪ ꯁꯥꯟꯊꯣꯏ ꯑꯩ ꯍꯩꯅꯗꯦ ꯑꯗꯨꯒꯨꯝꯕ ꯃꯤꯗꯨꯗꯤꯑꯅ ꯊꯝꯃꯒꯦ ꯊꯝꯃꯒꯦ ꯎꯝ